ꯑ ꯇꯔꯦ ꯇꯥꯔꯦ ꯅꯣꯏ ꯆꯥꯛ ꯂꯥꯟ ꯂꯁ ꯇꯃꯤꯅꯤ ꯄꯨꯡ ꯀꯌꯥꯗ ꯑꯣꯏꯔ ꯄꯨꯡ ꯀꯌꯥ ꯑꯣꯏꯔꯦꯅꯣ
ꯑꯩꯈꯣꯏ ꯑꯩꯠ ꯊꯥꯔꯇꯤ ꯑꯩꯠ ꯊꯥꯔꯇꯤ ꯁ꯭ꯋꯥꯏꯗ ꯎꯝ
ꯑꯩ ꯊꯥꯔꯇꯤꯗꯗ ꯑꯣꯏꯔꯅꯦꯕ
ꯑꯥ ꯑꯩ ꯊꯥꯔꯇꯤꯗꯦꯅo ꯟ ꯊꯥꯔꯤ ꯆꯥꯅꯟ ꯊꯥꯔꯇꯤ ꯂꯣꯏꯁꯤꯜꯂꯦ ꯃꯤ ꯌꯥꯝꯗ꯭ꯔꯦ ꯑꯩꯣꯏ ꯂꯩꯔꯤꯁꯦ
ꯑꯩꯠ ꯊꯥꯔꯇꯤꯗ ꯑꯗꯨꯅꯝ ꯂꯣꯏ ꯀꯨꯝꯅꯔꯤꯅꯤ ꯂꯣꯏ ꯆꯥꯔ ꯇꯧꯗꯣꯏꯅꯦ
ꯑꯣ
ꯍꯥꯏꯕꯤꯗ ꯀꯅꯤ
ꯑꯗꯨꯕꯨꯗꯤ ꯈꯔ ꯀꯥꯟꯗ
ꯇꯥ
ꯑꯩꯈꯣꯏ ꯑꯩꯈꯣꯏ ꯁꯤꯒꯤ ꯀꯩꯅꯣꯁꯤꯗꯕꯨ ꯅꯪꯅ ꯍꯥꯏꯔꯗꯨꯕꯨ ꯀꯃꯥꯏꯅ ꯍꯥꯏꯗꯤ ꯋꯥꯔꯤꯁꯤꯦ ꯁꯝꯅ ꯍꯥꯏꯀꯥꯟꯗ ꯌꯦꯡꯉꯣ ꯑꯩꯈꯣꯏꯁꯤ ꯀꯟꯇ꯭ꯔꯤꯁꯤꯗ ꯂꯩꯔꯤꯕ ꯃꯐꯝ ꯈꯨꯗꯤꯡꯃꯛꯇ ꯈꯣꯡꯗꯕ ꯃꯐꯝ ꯀꯔꯤ ꯂꯩꯒꯦꯅꯦ
ꯂꯩꯗꯤꯦ ꯑꯗꯨꯅꯦꯣꯏ ꯅꯣꯏꯁ ꯄꯣꯂꯨꯁꯟꯁꯤ ꯋꯥꯏ ꯆꯥꯏꯔꯦ ꯅꯣꯏꯁ ꯄꯣꯂꯨꯁꯟꯅꯕꯨ ꯋꯥꯏꯠ ꯆꯥꯏꯔꯦ
ꯑꯁ ꯀꯥꯏꯗꯅꯣ ꯍꯥꯏꯗꯤ ꯇ꯭ꯔꯥꯐꯤꯛ ꯔꯨꯜꯂꯕ ꯇ꯭ꯔꯥꯐꯤꯛ ꯔꯨꯜꯁꯦ ꯀꯗꯥꯏꯗ ꯆꯠꯅꯔꯤꯅꯣ ꯭ꯟ ꯇꯥꯗꯦ
ꯎꯝ ꯈꯪꯗ꯭ꯔꯦꯗ ꯃꯤ ꯒꯥꯔꯤ ꯀꯟꯇ꯭ꯔꯣꯜ ꯀꯟꯇ꯭ꯔꯣꯜ ꯇꯧꯅꯕ ꯁꯦꯝꯃꯅꯗ꯭ꯔꯒ ꯀꯔꯤ ꯈꯪꯗꯦ ꯒ꯭ꯌꯥꯟ ꯇꯥꯗ꯭ꯔ ꯀꯩ ꯍꯥꯏꯔꯤꯅꯣ ꯈꯪꯗꯦ ꯑꯩ
ꯀꯔꯝꯕ ꯀꯔꯝꯕ ꯏꯁꯇꯦꯠꯇꯕꯨ ꯐꯖꯅ ꯐꯣꯂꯣ ꯇꯧꯔ ꯆꯠꯂꯤꯅꯣ ꯑꯩꯅ ꯁꯨꯝ ꯊꯦꯡꯅꯕꯗ ꯑꯩꯈꯣꯏ ꯁꯤꯅ ꯅꯣꯔꯠ ꯏꯁꯀꯤ ꯑꯣꯏꯅꯗꯤ ꯁꯤꯀꯤꯝ ꯑꯥꯏꯜꯖꯣꯟ ꯁꯤꯒꯤ ꯀꯩꯅꯣꯁꯦ ꯁꯤꯀꯤꯝꯅꯁꯨꯅꯍꯟ ꯀꯩꯅꯣ ꯍꯥꯏꯇꯥꯔꯦꯅꯦꯀꯣ ꯑꯔꯨꯅꯥꯆꯜ ꯄ꯭ꯔꯗꯦꯁꯀꯨꯝꯕ ꯑꯗꯒꯤ ꯁꯤꯀꯤꯝꯒꯨꯝ ꯃꯁ ꯃꯈꯟ ꯁꯥꯏꯖꯁꯤꯗꯤ ꯈꯔ ꯃꯑꯣꯡ ꯃꯔꯤꯟ ꯈꯔꯗꯤ ꯇꯥꯕ ꯃꯥꯜꯂꯦ
ꯑꯣ ꯍꯣꯏ ꯈꯤꯇꯪ ꯈꯤꯇꯪ ꯁꯥꯊꯤꯕ ꯈꯤꯇꯪ ꯆꯥꯎ ꯕꯤꯛ ꯁꯤꯇꯤꯒꯨꯝꯕ ꯒꯨꯍꯥꯇꯤꯗꯗꯤ ꯂꯣꯏꯔꯦ ꯀꯩꯅꯣ ꯀꯥꯏ ꯀꯗꯥꯥꯏꯗ ꯂꯩꯕꯅꯣ ꯈꯪꯗꯦ ꯇ꯭ꯔꯥꯚꯛ ꯄꯨꯂꯤꯁ ꯂꯒꯥꯇꯔꯦ
ꯑꯗꯨ ꯇꯣꯊꯣꯛꯈ꯭ꯔꯣꯗ ꯏꯅꯛ ꯅꯛꯄ ꯏꯅꯛ ꯅꯛꯄ ꯑꯗꯨꯗ ꯑꯗꯨ ꯇꯣꯊꯣꯛꯈ꯭ꯔꯣ ꯁꯤꯗꯒꯤ ꯑꯩꯈꯣꯏ ꯁꯤꯗ ꯑꯗꯨꯝ ꯌꯦꯡꯉꯨꯒꯗꯧꯔꯒꯦ
ꯍꯣꯏꯅꯦ ꯑꯩꯈꯣꯏ ꯁꯤꯗꯁꯨ ꯇꯧꯅꯤꯗ ꯍꯦꯛꯇ ꯒ꯭ꯌꯥꯟ ꯇꯥꯗ꯭ꯔꯦꯕꯕꯣ
ꯎꯝ ꯑꯗꯨꯗꯩ ꯈꯤꯇꯪ ꯂꯥꯟꯊꯣꯛꯈꯤꯕ ꯅꯥꯒꯥꯂꯦꯟꯗꯁ ꯉꯁꯥꯏꯗ ꯀꯥꯇꯤ ꯈꯔ ꯀꯩꯅꯣ ꯇꯧꯋꯦ ꯑꯩꯈꯣꯏꯒꯤ ꯃꯑꯣꯡ ꯃꯔꯤꯟ ꯈꯔ ꯇꯥꯏ ꯑꯣꯖꯥ ꯃꯅꯨꯡ ꯑꯦꯔꯤꯌꯥꯅꯤꯀꯣ ꯍꯥꯏꯁꯦ ꯑꯣꯖꯥꯗ ꯍꯥꯏꯗꯣꯛꯈꯤꯕꯗꯤ ꯈꯪꯗꯦ ꯑꯩꯁꯨ ꯁꯤꯇꯤ ꯃꯅꯨꯡꯣꯅꯨꯡ ꯑꯦꯔꯤꯌꯥꯗ ꯈꯠꯇꯅꯤ ꯃꯣꯏ ꯑꯩꯈꯣꯏ ꯈꯪꯉꯦꯁꯤ ꯍꯥꯏꯗꯤ ꯃꯔꯝꯗꯤ ꯍꯥꯏꯋꯦ ꯍꯧꯥꯎꯗꯣꯇꯅꯦꯕ ꯑꯩꯣꯏꯪꯥꯡꯉꯤꯁꯦ
ꯃꯥꯅꯦ ꯋꯥꯅꯦ ꯎꯝ ꯍꯦꯟꯗꯣꯛꯀ ꯂꯥꯞꯊꯣꯛꯈꯤ ꯇꯥꯔꯗꯤ ꯒ꯭ꯌꯥꯟ ꯇꯥꯖꯕꯤꯅꯦꯕ ꯑꯄꯤ ꯄꯣꯁ ꯑꯦꯅꯤ ꯑꯃꯨꯛ ꯑꯃꯨꯛ ꯂꯩꯕꯣꯟꯗꯦ ꯇ꯭ꯔꯥꯐꯤꯛ ꯄꯨꯂꯤꯁꯐꯥꯎ ꯂꯩꯕ꯭ꯔ ꯂꯩꯇ꯭ꯔꯥꯒ꯭ꯌꯥꯟ ꯃꯦꯟ ꯇꯥꯕꯣꯟꯗꯦ ꯂꯩꯔꯝꯃꯒꯅ ꯀꯃꯥꯏ ꯔꯣ
ꯍꯥ ꯂꯩꯇꯕꯅꯤꯅ ꯏꯁꯇꯦꯠ ꯂꯩꯔꯤꯅꯤ ꯑꯗꯨ ꯑꯣꯏ ꯇꯔꯁꯨ ꯃꯣꯏꯒꯤꯅꯨꯛ ꯆꯂꯥꯟ ꯅꯨꯡꯡ ꯀꯛꯄ ꯈꯣꯠꯄ ꯍꯥꯏꯔꯦ ꯃꯣꯏ ꯃꯌꯨꯝꯗꯗꯥꯔ ꯌꯧꯔꯛꯄꯁꯦ
ꯎꯝl
ꯑꯗꯨꯗꯥꯏ ꯗꯥꯏꯔ ꯑꯩꯈꯣꯏꯒꯤ ꯅꯣꯇꯤꯁ ꯏꯁꯀꯦꯟꯇꯛ ꯇꯛ ꯇꯧꯔ ꯈꯨꯗꯛ ꯈꯨꯗꯛꯇ ꯑꯗꯨꯝ ꯌꯥꯧꯔꯛꯄꯁꯦ ꯁꯤꯅꯦꯕ ꯍꯥꯏꯗꯤ ꯑꯇꯣꯞꯄ ꯀꯟꯇ꯭ꯔꯤꯗ ꯇꯧꯔꯤꯁꯦ ꯁꯤ ꯉꯥꯛꯇꯅꯦꯕ ꯗꯥꯏꯔꯦꯛ ꯑꯣꯏꯅ ꯀꯩꯅꯣ ꯇꯧꯕ ꯅꯠꯇꯦ ꯅꯠꯇꯦꯕ ꯒꯥꯔꯤꯒꯤ ꯏꯁꯄꯤꯠ ꯌꯦꯡꯅꯕ ꯀꯩꯅꯣ ꯇꯧꯔꯒ ꯃꯤꯇꯔ ꯄꯥꯂ ꯄꯂ ꯊꯝꯃꯒ ꯇꯅꯤꯉꯣ ꯑꯦ ꯀꯦꯃꯦꯔꯥ ꯍꯥꯞꯆꯤꯜꯂ ꯍꯥꯞꯆꯤꯜꯂꯒ ꯑꯗꯨꯗ ꯁꯣꯝꯅ ꯀꯟꯇ꯭ꯔꯣꯜ ꯔꯨꯝꯗꯒꯤ ꯂꯣꯏꯅ ꯀꯟꯇ꯭ꯔꯣꯜ ꯇꯧꯕ ꯉꯥꯛꯇꯅꯦꯕ
ꯗꯥꯏꯔꯦꯛ ꯀꯩꯅꯣ ꯃꯤꯃꯛꯇ ꯑꯣꯏꯅ ꯃꯅꯥꯛꯇ ꯂꯩꯕ ꯅꯠꯇꯦꯕ
ꯑ ꯑꯗꯨꯒꯤ ꯄꯣꯠꯇꯨ ꯏꯟꯗꯤꯌꯥ ꯃꯅꯨꯡꯗ ꯀꯔꯝꯕ ꯁꯤꯇꯤꯗꯕꯨ ꯆꯠꯅꯔꯤꯅꯣ ꯈꯪꯗꯦꯗꯥꯎ
ꯩꯅꯣ ꯃꯣꯏꯅ ꯑꯣꯏꯅ ꯆꯥꯎ ꯂꯩꯛꯔꯦ ꯑꯩꯈꯣꯏ ꯁꯦꯟꯅꯕꯤꯗꯔ ꯍꯥꯏꯔꯦ ꯃꯣꯏ ꯃꯣꯏꯅ ꯑꯣꯏꯅ ꯆꯥꯎ ꯂꯩꯔꯦ
ꯀꯥꯏꯗꯅ ꯀꯥꯏꯗꯅ ꯀꯥ ꯑꯁꯤ ꯌꯥꯝ ꯊꯤꯅ ꯋꯥꯠꯂꯦꯗ ꯌꯥꯝ ꯊꯤꯅ ꯋꯥꯠꯄ ꯈꯔꯁꯤ ꯈꯔꯒꯤ ꯋꯥꯠꯄ ꯅꯠꯇꯦ ꯀꯔꯞꯇꯦꯠ ꯑꯃꯝ ꯑꯃ ꯑꯣꯏꯔꯤꯕ ꯊꯕꯛ ꯇꯧꯕꯗ ꯊꯖꯤꯠ ꯅꯥꯖꯤꯗ꯭ꯔ ꯑꯗꯨꯝ
ꯇꯧꯈꯣꯠꯇꯧꯕ ꯌꯥ ꯌꯥꯝ ꯃꯥꯠꯂꯦꯗ ꯍꯧꯖꯤꯛ ꯇ꯭ꯋꯦꯟꯇꯤ ꯇ꯭ꯋꯦꯟꯇꯤ ꯁꯤꯛꯁ ꯌꯧꯔꯛꯑꯝꯃꯤ ꯍꯧꯖꯤꯛ ꯑꯦ ꯑꯥꯏ ꯃꯇꯝꯅꯤ ꯁꯤꯗꯕꯨ ꯑꯗꯨꯝ ꯃꯅꯤꯡꯍꯜ ꯂꯩꯔꯦ ꯍꯥꯏꯔꯣ
ꯌꯦꯡꯉꯣꯗꯅ ꯅꯪ ꯑꯗꯨ ꯇꯧꯊꯣꯛꯈ꯭ꯔꯣ ꯄꯥꯔꯠ ꯣꯂꯔꯗ ꯍꯧꯖꯤꯛ ꯀꯌꯥ ꯂꯩ ꯌꯦꯡꯉꯣꯀꯥꯟꯅꯣ
ꯍꯦꯟꯒꯠꯂꯛꯀꯅꯦ ꯑꯗꯨꯝ ꯍꯌꯦꯡ ꯃꯊꯪ ꯆꯍꯤꯗ ꯍꯥꯏꯗꯤ ꯍꯟꯗ꯭ꯔꯦꯠ ꯈꯤꯇꯪ ꯍꯦꯜꯂꯛꯀꯗ꯭ꯔꯥ
ꯑꯗꯨꯃꯥꯏꯅ ꯂꯩꯔꯛꯀꯗꯣꯏꯅꯤ ꯑꯗꯨꯃꯥꯏꯅ ꯂꯩꯔꯛꯀꯗꯣꯏꯅꯤ ꯍꯥꯏꯗꯤ ꯀꯩꯅꯣ ꯑꯩꯈꯣꯏꯒꯤ ꯏꯟꯗꯤꯌꯥꯒꯤ ꯀꯩꯅꯣꯁꯦ ꯋꯥꯔꯜ ꯋꯥꯔꯜꯒꯤ ꯑꯣꯏꯅ ꯃꯥꯒꯤ ꯀꯔꯦꯟꯁꯤ ꯗꯣꯃꯤꯅꯦꯠ ꯇꯧꯔꯤꯁꯦ ꯒꯣꯜꯗꯅꯤꯗꯅꯀꯣ ꯒꯣꯜꯗꯨꯅ ꯃꯥꯒꯤ ꯔꯦꯁꯤꯌꯣꯗꯨ ꯂꯩꯕ ꯒꯤ ꯃꯇꯨꯡ ꯃꯇꯨꯡꯏꯟꯅ ꯑꯩꯒꯤ ꯄ꯭ꯔꯥꯏꯖꯁꯦ ꯂꯦꯞꯄꯛꯀꯗꯣꯏꯅꯦꯕ ꯑ ꯒꯣꯜꯗꯣ ꯍꯧꯖꯤꯛ ꯌꯦꯡꯉꯣ ꯀꯩꯅꯣ ꯀꯌꯥꯒꯤ ꯃꯇꯦꯡ ꯃꯃꯜ ꯍꯥꯏꯒꯠꯈ꯭ꯔꯒꯦ ꯌꯦꯡꯉꯨꯗꯅ ꯑꯗꯨꯅ ꯍꯥꯏꯒꯠꯂꯤꯃꯛꯇꯤ ꯑꯗꯨꯝ ꯑꯇꯣꯞꯄ ꯀꯔꯦꯟꯁꯤ ꯑꯗꯨꯝ ꯄꯥꯏꯕ ꯁꯨꯝ ꯆ ꯇꯥꯡ ꯑꯗꯨꯅ ꯃꯌꯦꯡ ꯇꯥꯔꯛꯏꯉꯩ ꯃꯇꯤꯛ ꯑꯩꯈꯣꯏꯗ ꯑꯇꯣꯞꯄ ꯀꯔꯦꯟꯁꯤ ꯇꯥꯔꯛꯀꯗꯣꯏꯅꯤ ꯕ ꯑꯗꯨꯅ ꯃꯌꯦꯡ ꯄꯥꯏꯈꯠꯂꯤ ꯃꯇꯤꯛ ꯑꯇꯣꯞꯄ ꯀꯔꯤꯦꯟꯁꯤ ꯅꯨꯡꯉꯥꯏꯔ ꯇꯥꯃꯤ ꯀꯥꯏ ꯏꯅꯛ ꯅꯛꯅ ꯁꯤꯗ ꯌꯦꯡꯉꯣꯟꯅꯤ ꯏꯅꯥꯛ ꯅꯛ ꯅꯛꯅꯅ ꯂꯩꯔꯝꯕ ꯁꯤ ꯑꯩꯈꯣꯏ ꯊꯪꯅꯔꯤꯕ ꯀꯟꯇ꯭ꯔꯤ ꯍꯥꯏꯔꯤꯁꯤꯅꯦ ꯕꯪꯒ꯭ꯂꯥꯗꯦꯁ ꯍꯧꯖꯤ ꯕꯪꯒ꯭ꯂꯥꯗꯦꯁꯄꯨꯗꯤ ꯌꯥꯗ꯭ꯔꯦꯀꯣ ꯖꯄꯥꯟꯗꯒꯤ ꯀꯩꯅꯣꯁꯤ ꯌꯦꯡꯁꯦꯕ ꯅꯦꯄꯥꯟ ꯅꯦꯄꯥꯟꯁꯤ ꯌꯦꯡꯁꯦꯕ ꯑꯩꯈꯣꯏꯒ ꯃꯣꯏ ꯀꯔꯦꯟꯁꯤꯁꯤ ꯄꯤꯛꯈ꯭ꯔꯕ ꯀꯟꯇ꯭ꯔꯤꯅꯤ ꯃꯆꯥꯅꯤ ꯑꯩꯈꯣꯏꯒ ꯃꯣꯏ ꯀꯔꯦꯟꯁꯤ ꯃꯣꯏ ꯑꯩꯈꯣꯏꯒ ꯌꯦꯡꯅꯕ ꯃꯇꯝꯗ ꯃꯣꯏꯅ ꯋꯥꯡꯈꯠꯂꯛꯏꯗꯨꯅꯦ ꯌꯦꯡꯕ ꯐꯔꯁꯤꯒ ꯑꯗꯨ
ꯎ
ꯍꯟꯗꯛ ꯍꯟꯗꯛꯀꯤꯦꯖꯤꯗꯤ ꯄꯤ ꯍꯟꯗꯛꯀꯤ ꯖꯤꯦ ꯀꯤ ꯄꯤ ꯌꯦꯡꯀꯥꯟꯗ ꯃꯣꯏꯅ ꯋꯥꯡꯗꯕ ꯌꯦꯉ ꯅꯛꯈ꯭ꯔꯕ ꯀꯟꯇ꯭ꯔꯤ ꯃꯆꯥꯁꯤ ꯑꯁꯤꯐꯥꯎꯗ ꯑꯩꯈꯣꯏꯅꯩꯅ ꯇꯧꯅꯤꯡꯉꯤ ꯑꯗꯨꯒ ꯀꯩꯅꯣꯒ ꯕꯪꯒ꯭ꯂꯥꯗꯦꯁꯇ ꯅꯛꯅꯔꯤꯕ ꯕꯪꯒ꯭ꯂꯥꯗꯦꯁꯁꯤ ꯌꯦꯡꯁꯦꯕ ꯃꯣꯏ ꯑꯩꯈꯣꯏ ꯌꯥꯝ ꯊꯤ ꯈꯦꯠꯅꯔꯅꯤꯡꯉꯦ ꯑꯩꯈꯣꯏꯗ ꯑꯩꯈꯣꯏ ꯃꯣꯏꯁꯤ ꯈꯤꯇꯪ ꯅꯪꯅ ꯂꯩꯅꯔꯤꯁꯦ ꯄꯥꯀꯤꯁꯇꯅꯤ ꯑꯃꯉꯛ
ꯊꯕꯛ ꯇꯧꯕꯒꯤ ꯆꯥꯡꯁꯨ ꯌꯥꯝ ꯋꯥꯠꯂꯦ ꯑꯗꯒꯤ ꯊꯕꯛ ꯄꯤꯕꯒꯤ ꯆꯥꯡꯁꯨ ꯌꯥꯝ ꯋꯥꯠꯂꯦ ꯇꯧꯔꯤꯁꯦ ꯍꯥꯏꯔ
ꯀ
ꯀ꯭ꯣꯇꯥ ꯁꯤꯁꯇꯦꯝ ꯂꯩꯕꯁꯤꯁꯨ ꯀꯥꯟꯅꯗꯦ ꯍꯥꯏꯕ ꯅꯠꯇꯕ ꯑꯗꯨꯗ
ꯑꯥ
ꯃꯤ ꯍꯥꯏꯗꯤ ꯆꯍꯤꯗ ꯒ꯭ꯔꯦꯖꯨꯑꯦꯁꯟ ꯂꯣꯏꯕꯒꯤ ꯆꯥꯡꯁꯦ ꯁꯤꯒ ꯆꯍꯤꯗ ꯣꯛ ꯄꯤꯕꯒꯤ ꯆꯥꯡꯁ ꯆꯥꯡꯅꯕꯗ ꯌꯥꯗ꯭ꯔꯦꯕ ꯑ ꯂꯤꯕꯤꯤ ꯣꯠ ꯀꯜꯄꯨꯂꯦ ꯇꯧꯒꯁꯤ ꯗꯗꯥꯎꯟ ꯄꯨꯔꯥ ꯗꯥꯎꯟꯐꯣꯜ ꯍꯥꯏꯗꯨ ꯄꯨꯔ ꯂꯥꯛꯑꯃꯦꯅ ꯇꯧꯋꯔꯤꯅꯦ ꯌꯥꯝꯟ ꯇꯥꯄꯅꯦ
ꯅꯣꯏ ꯀꯩꯅꯣ ꯆꯤꯡꯉꯅꯤ ꯑꯦꯁ ꯇ ꯑꯦꯁ ꯁꯤ ꯆꯤꯡꯉꯝꯒꯅꯤꯅꯦ
ꯑꯥ ꯍꯣꯏ ꯑꯩ ꯑꯩꯁꯤ ꯑꯩ ꯆꯉꯦ
ꯑꯗꯨ ꯑꯗꯨꯗꯤꯅ ꯏꯁꯇꯗꯤꯗꯗꯤ ꯑꯗꯨꯝ ꯈꯔꯗꯤ ꯏꯁꯀꯣꯂꯔꯁꯤꯞ ꯈꯔꯗꯤ ꯑꯗꯨꯝ ꯂꯧꯕ ꯐꯪꯒꯅꯤ ꯎꯝ
ꯁꯀꯣꯂꯁꯨ ꯑꯁ ꯈꯪꯉꯦꯔꯥ ꯃꯅꯤꯄꯨꯔ ꯒꯃꯦꯟ ꯇꯧꯔꯤ ꯑꯗꯨ ꯃꯤ ꯁꯤꯗ ꯑꯩꯒꯤ ꯀ꯭ꯂꯥꯁꯃꯦꯠ ꯑꯣꯏꯔꯤꯕ ꯇꯝꯃꯤꯟꯅꯕ ꯑꯗꯒꯤ ꯑꯩꯉꯣꯟꯗꯩ ꯁꯤꯦꯃꯤꯁꯇꯔ ꯑꯃ ꯇꯥꯕ ꯃꯣꯏ ꯁꯤꯃꯤꯠꯁꯇꯦ ꯇꯥꯕ ꯃꯈꯩꯗꯣ ꯃꯣꯏ ꯌꯦꯡꯀꯥꯟꯗ ꯃꯣꯏ ꯑꯦꯔꯥꯎꯟ ꯇ꯭ꯋꯦꯟꯇꯤ ꯁꯕꯦꯟ ꯊꯥꯎꯖꯟꯃꯨꯛ ꯆꯪꯉꯦ ꯍꯥꯏ ꯑꯩ ꯊꯥꯛꯀꯦ ꯊꯥꯛꯀꯦ ꯑꯗꯨꯗꯤ ꯌꯥꯔ ꯊꯥ ꯑꯃꯗ ꯐꯥꯏꯚ ꯀꯦꯗꯅ ꯀꯔꯤ ꯀꯔꯤ ꯇꯧꯅꯗꯣꯏꯅꯣ
ꯀꯣ ꯅꯣꯏ ꯀꯩꯅꯣꯁꯦ ꯅꯪ ꯏꯟꯗꯤꯌꯥꯒꯤꯗ ꯊꯥꯗꯕ꯭ꯔꯣ
ꯑꯩ ꯏꯁꯀꯤꯝꯗꯨ ꯀꯩꯅꯣ ꯇꯧꯕꯣ ꯑꯆꯧꯕ ꯄꯤꯍꯧꯗꯕ ꯑꯗꯨꯗꯒꯤ ꯑꯩ ꯀꯟꯅ ꯂꯥꯁ ꯗꯦꯠꯇꯨ ꯀꯟꯅ ꯅꯛꯁꯤꯜꯂꯛꯄ ꯑꯗꯩ ꯗꯤꯐꯦꯛ ꯆꯥꯁꯨ ꯆꯥꯒꯗ꯭ꯔꯥꯗꯕ ꯈꯟ ꯑꯩꯗꯨ ꯑꯗꯨꯒꯤ ꯈꯟ ꯇꯥꯅꯕ ꯑꯗꯨꯒꯤ ꯑꯩ ꯏꯁꯀꯤꯟꯗꯨ ꯀꯩꯅꯣꯗ ꯑꯗꯨ ꯑꯣꯏ ꯇꯔꯁꯨ ꯑꯩꯒꯤ ꯏꯁꯀꯤꯝꯗꯨ ꯆꯞ ꯃꯥꯟꯅꯕ ꯑꯩꯒꯤ ꯏꯃꯥꯟꯅꯕ ꯑꯃ ꯍꯧꯖꯤꯛ ꯇꯧꯔꯤꯕ ꯃꯥ ꯕꯤꯇꯦꯛ ꯇꯧꯔꯤꯑꯦꯕ ꯑꯗꯨꯕꯨ ꯑꯔꯥꯎꯟ ꯇ꯭ꯋꯦꯟꯇꯤ ꯁꯤꯛꯁꯃꯨꯛ ꯐꯪꯒꯦ ꯍꯥꯏꯕꯀꯤꯝ ꯆꯞ ꯃꯥꯟꯅꯩꯅꯦꯕ ꯑꯗꯣ ꯑꯩꯁꯦ ꯐꯥꯏꯚ ꯀꯦ ꯈꯛꯇ ꯐꯪꯉꯦꯕ ꯈꯪꯗꯦ ꯒ꯭ꯌꯥꯟ ꯇꯥꯗꯦ ꯁꯥꯇ꯭ꯔ ꯂꯥꯏꯔꯤꯛ ꯇꯝꯃꯤꯕ ꯁꯥꯇ꯭ꯔ ꯍꯈꯣꯏꯐꯧ
ꯃꯗꯤꯤꯕꯗ ꯄ ꯐ ꯂꯩꯔꯦꯕ ꯂꯥꯏꯔꯤꯛ ꯂꯥꯏꯔꯤꯛ ꯇꯝꯅꯤꯡꯉꯛꯇ꯭ꯔꯦꯕ ꯁꯤ ꯌꯧꯁꯤꯜꯂꯛꯑꯁꯦ
ꯑꯦ ꯅꯣꯏꯗ ꯅꯣꯏꯗꯤ ꯈꯔꯕꯨ ꯐꯪꯉꯦ ꯑꯗꯨ ꯐꯔꯕꯅꯤꯅꯤ ꯑꯩꯈꯣꯏꯗ ꯗꯥꯏꯔꯦꯛ ꯌꯦꯤꯡꯉꯤꯅꯦ ꯀꯥꯡꯕꯨꯔꯤꯅꯦ ꯑꯩꯈꯣꯏ ꯗꯥꯏ ꯏꯆꯦꯔꯦꯟ ꯀꯥꯡꯕꯨꯅꯦ ꯑꯩꯈꯣꯏꯗꯤ ꯄꯨꯔꯥ ꯍꯗ ꯂꯣꯏꯕ ꯑꯩꯈꯣꯏ ꯏꯀꯥꯏ ꯈꯨꯠꯇ ꯉꯥꯛꯇꯅꯤ
ꯑꯣꯟ ꯃꯅꯤ
ꯑ ꯑꯗꯨ ꯌꯦꯡꯉꯣ ꯁꯤꯗ ꯏꯅꯛ ꯅꯅ ꯑꯀꯥꯝꯄꯥꯠꯇ ꯇꯝꯕ ꯃꯇꯝꯗ ꯑꯩꯈꯣꯏ ꯗꯤꯄ꯭ꯂꯣꯃꯥ ꯀꯣꯔ ꯗꯤꯄ꯭ꯂꯣꯃꯥ ꯀꯣꯔꯁ ꯑꯣꯏꯕ ꯌꯥꯏ ꯗꯤꯒ꯭ꯔꯤ ꯀꯣꯔꯁ ꯑꯣꯏꯕ ꯌꯥꯏ ꯇꯧꯔꯛꯄ ꯃꯇꯝꯗ ꯑꯩꯈꯣꯏꯗꯤ ꯗꯥꯏꯔꯦꯛ ꯍꯥꯎꯗ ꯂꯣꯏꯕ ꯄꯩꯁꯥ ꯊꯤꯊꯔꯛꯀꯗꯣꯏꯅꯤ ꯅꯣꯏꯒꯤꯅꯦ ꯁꯣꯅꯦꯜ ꯍꯣꯁꯇꯦꯜ ꯕ꯭ꯔꯤꯒꯦꯗꯅꯤ ꯊꯤꯡꯈꯤꯗꯣꯏꯁꯦ ꯐꯥꯎꯕꯤꯂꯛꯄ꯭ꯔꯥ ꯀꯃꯤꯁꯟꯒ ꯐꯕꯗ ꯈꯛꯇꯅꯦ ꯆꯤꯡꯗꯣꯏꯁꯦ ꯑꯗꯨꯁꯨ ꯀꯩꯅꯣꯅꯦ ꯑꯩꯈꯣꯏꯒꯤ ꯆꯍꯤ ꯑꯃꯗ ꯆꯨꯞꯅꯒꯤ ꯑꯦꯗꯃꯤꯁꯟ ꯑꯃꯨꯔꯛ ꯇꯧꯕ ꯍꯥꯏꯗꯤ ꯐꯣꯝ ꯆ ꯑꯅꯤꯔꯛ ꯇꯧꯕ ꯑ ꯊꯥ ꯑꯃꯒꯤ ꯍꯣꯁꯇꯦꯜꯒꯤ ꯃꯤꯠꯀꯤ ꯐ꯭ꯔꯤ ꯍꯨꯟꯕ ꯂꯣꯏꯔꯦꯅꯦ
ꯍꯣꯏꯅꯦ
ꯑꯗꯨꯒꯛꯇꯅꯤ ꯄꯩꯁꯥ ꯇꯤꯡꯉꯁꯤ ꯌꯦꯡꯉꯣ ꯑꯗ ꯂꯦꯞꯇꯣꯞ ꯑꯃꯒ ꯐꯣꯟ ꯃꯣꯕꯥꯏꯜ ꯑꯃꯒ ꯂꯩꯕꯗꯨꯒ ꯑꯗꯨꯒ ꯄꯩꯁꯥꯗꯨ ꯂꯣꯏꯔꯦ ꯑ ꯑꯗꯨꯦꯟ ꯄꯩꯁꯥ ꯊꯤꯡꯗꯦꯕ ꯑꯩꯈꯣꯏ ꯄꯥꯊꯣꯛꯎꯕꯗ ꯍꯣꯁꯇꯦꯜ ꯐ꯭ꯔꯤꯅꯦ ꯑꯗꯒꯤ ꯀꯣꯂꯦꯖꯀꯤ ꯍꯥꯕꯤ ꯆꯕꯤꯅꯦ ꯀꯣꯂꯦꯖꯀꯤ ꯃꯥꯒꯤ ꯊꯥ ꯑꯃꯒꯤ ꯀꯩꯅꯣꯅꯦ ꯍꯣꯁꯇꯦꯜꯒꯤ ꯐ꯭ꯔꯤ ꯑꯃ ꯂꯩꯔꯦ ꯃꯦꯠꯀꯤꯅ ꯂꯩꯔꯦ ꯑꯗꯒꯤ ꯀꯣꯂꯦꯖꯀꯤ ꯑꯦꯠꯃꯤꯁꯟꯒꯤ ꯑꯗꯒꯤ ꯂꯩꯒꯩ ꯄꯨꯂ ꯀꯝ꯭ꯂꯂꯤꯠ ꯄꯥꯊꯣꯛꯀ ꯅꯥꯏ ꯁꯦꯃꯤꯁꯇꯔ ꯑꯃꯗ ꯐꯤꯞꯇꯤ ꯁꯚꯦꯟ ꯇꯨ ꯁꯤꯛꯁꯇꯤ ꯃꯌꯥ ꯆꯪꯉꯦ ꯍꯥꯏꯇꯥꯔꯦꯅꯦ ꯀꯅꯥꯕꯨ ꯊꯣꯛꯄꯤꯗꯣꯏꯕꯗꯨꯗ
ꯈꯨꯗ ꯄꯩꯁꯥ ꯄꯥꯏ ꯍꯥꯏꯕꯗ ꯅꯠꯇꯇꯩꯗ
ꯑ ꯑꯗꯨ ꯑꯗꯨꯗ ꯂꯩꯁꯜꯂꯦ ꯑꯗꯨꯗꯤ ꯑ ꯇꯝꯅꯤꯡꯉꯁꯨ ꯎꯄꯥꯗꯨꯗ ꯇꯧꯊꯣꯛꯄꯅꯤꯗꯅꯦ ꯑꯗꯨꯕꯨ ꯁꯛ ꯑꯗꯨꯝ ꯂꯥꯛꯑꯦ ꯀꯩꯅ ꯇꯧꯊꯣꯛꯑꯒ ꯑꯩꯈꯣꯏꯒꯤ ꯗꯤꯄ꯭ꯂꯣꯃꯥ ꯀꯣꯔꯁ ꯁ ꯁꯤꯛꯁ ꯃꯟꯁꯀꯤ ꯇꯝꯒꯗꯨ ꯑꯥꯏꯠꯇꯤꯟ ꯊꯥꯎꯖꯟ ꯂꯧꯋꯦ ꯅꯃꯥ ꯃꯗꯤꯤꯅ ꯇꯧ ꯊꯧ ꯈꯨ ꯇꯝ ꯅꯝ
ꯁꯤꯁꯇꯦꯝꯁꯦ ꯃꯣꯏ ꯁꯨꯃꯥꯏꯅ ꯈꯥꯏꯗꯣꯛꯄꯒꯤ ꯁꯤꯁꯇꯦꯝꯁꯤ
ꯑꯩ ꯈꯪꯗꯦ ꯒ꯭ꯌꯥꯟ ꯇꯥꯗꯦ ꯁꯤꯅꯦ ꯀꯉꯣꯏꯁꯦ ꯑꯥ ꯄꯥꯔꯤ ꯄꯨꯔꯤꯗꯒꯤ ꯅꯤꯡꯊꯧꯒꯒꯤ ꯆꯥꯔꯣꯟ ꯆꯨꯔꯍꯣꯟꯅꯤꯦ ꯍꯥꯏꯕꯒꯤ ꯋꯥꯅꯤ ꯑꯗꯣ ꯍꯧꯖꯤꯛꯇꯤ ꯌꯥꯗ꯭ꯔꯦꯕ ꯀꯛꯑꯦ ꯅꯦ ꯂꯩꯕ ꯄꯔꯥ ꯄꯥꯇꯟꯃꯩ ꯅꯣꯡꯃꯒꯤ ꯆꯔ ꯇꯥꯟꯕ ꯃꯤ ꯂꯩꯅꯦꯕ ꯑꯗꯨꯗꯨꯗꯤ ꯑꯗꯨꯗꯗꯤ ꯂꯥꯏꯔꯤꯛ ꯇꯝꯕꯒꯤ ꯐꯤꯕꯝ ꯍꯥꯏꯗꯨꯗꯤ ꯇꯣꯛꯑꯦꯅꯦ ꯏꯃꯨꯡꯗ
ꯑꯉꯥꯡ ꯑ ꯑꯉꯥꯡ ꯍꯍꯨꯝꯅ ꯍꯦꯟꯅ ꯌꯥꯎꯁꯤꯜꯂꯛꯑꯗꯤ ꯑꯉꯥꯡ ꯑꯃ ꯂꯥꯏꯔꯤꯛ ꯇꯝꯕꯗ ꯄꯩꯁꯥꯗꯣ ꯁꯦꯒꯥꯏꯉꯅ ꯆꯪꯒꯔꯅꯤ ꯑꯔꯦꯝꯕ ꯃꯈꯩꯗꯨꯗꯤ ꯂꯥꯏꯔꯤꯛ ꯇꯝꯗꯅꯝ ꯇꯣꯛ ꯇꯣꯛꯄꯒꯤ ꯐꯤꯕꯝ ꯑꯃꯣ ꯌꯧꯁꯤꯜꯂꯛꯑꯦꯕ
ꯃꯥꯅꯦ ꯃꯥꯅꯦ ꯑꯗꯨꯗꯒꯤ ꯌꯦꯡꯉꯣ ꯈꯤꯇꯪ ꯐꯖꯕ ꯈꯤꯇꯪ ꯑꯩꯈꯣꯏꯒꯤ ꯍꯥꯏ ꯏꯗꯨꯨꯀꯦꯁꯟ ꯐꯪꯕ ꯖꯒꯥ ꯁꯝꯅ ꯍꯥꯏꯔꯕꯗ ꯑꯩꯈꯣꯏ ꯌꯨꯅꯥꯀꯣꯁꯀꯨꯜ ꯂꯩꯔꯤꯕ ꯑꯗꯒꯤ ꯃꯔꯤꯌꯥꯃꯟꯗꯦꯁꯣꯔꯤ ꯑꯗꯒꯤ ꯁꯥꯏꯅꯤꯛꯀꯨꯝꯕ ꯂꯩꯔꯤꯕ ꯈꯣꯜꯂꯤꯕ ꯃꯌꯥꯝ ꯁꯨꯝ ꯂꯩꯗꯅꯪꯀꯣ ꯈꯔ ꯑꯗꯒꯤ ꯑꯩꯈꯣꯏꯒꯤ ꯏꯁꯇꯣꯞ ꯂꯦꯟꯒꯨꯝꯕ ꯑꯅꯛꯄꯗ ꯍꯥꯏꯔꯒꯅꯀꯣ ꯑꯗꯒꯤꯦ ꯅꯣꯟ ꯃꯣꯁꯀꯣꯒꯨꯝꯕ ꯀꯩ ꯁꯨꯝ ꯈꯔ ꯂꯩꯔꯤ ꯃꯌꯥꯝꯁꯦ ꯈꯔ ꯍꯥꯏ ꯀ꯭ꯋꯥꯂꯤꯇꯤ ꯑꯣꯏꯕ ꯁ꯭ꯀꯨꯜꯁꯤꯡꯁꯤꯅ ꯑꯃꯨꯛ ꯀꯩꯗꯧꯔꯦ ꯆꯍꯤ ꯑꯃꯗꯒꯤꯩꯅ ꯊꯥ ꯑꯃꯗꯩꯅ ꯊꯥ ꯑꯃ ꯐꯥꯎꯒꯤ ꯃꯅꯨꯡꯗ ꯃꯣꯏꯗ ꯊꯤꯔꯤꯁꯦ ꯊꯥꯔꯇꯤ ꯇꯨ ꯁꯚꯦꯟꯇꯤ ꯊꯥꯎꯖꯟ ꯌꯥꯗꯤ ꯄꯥꯔꯃꯦꯟꯇ ꯑꯗꯨꯝ ꯀ꯭ꯂ ꯁꯤꯁꯦ ꯅꯁꯔꯤ ꯅꯁꯔꯤꯗ ꯅꯠꯇꯦꯀꯣ ꯋꯥꯟ ꯇ ꯋꯥꯟ ꯇꯨ ꯋꯥꯟ ꯇꯨ ꯁꯚꯦꯟ ꯃꯨꯛꯇꯅꯤꯀꯣ ꯍꯥꯏꯁꯦ ꯋꯥꯟ ꯍꯟ ꯁꯚꯦꯟ ꯐꯥꯎꯀꯤ ꯃꯅꯨꯡꯁꯤꯗ ꯄꯔ ꯃꯟꯇ ꯑꯗꯨꯃꯥꯏꯅ ꯊꯤꯒꯠꯂꯤꯦꯕ ꯑꯗꯣ ꯑꯠ ꯇꯨ ꯇꯦꯟꯗꯤ ꯑꯩꯠ ꯇꯨ ꯇꯨꯌꯦꯜꯐꯇꯤ ꯀꯃꯥꯏꯅ ꯇꯧꯁꯤꯔꯝꯕꯅꯤ ꯊꯥ ꯑꯝꯗ ꯌꯦꯉꯣ ꯀꯣꯆꯤꯡꯒꯤ ꯑꯗꯨꯒꯤ ꯑꯗꯥꯒꯤ ꯃꯌꯥꯝꯗꯣ ꯌꯡꯉꯦ ꯑꯁ ꯑꯩ ꯌꯥ ꯃꯤ ꯀꯔ ꯃ ꯌꯥ ꯃ ꯃꯔꯤꯌꯥ ꯃꯟꯙꯦꯁꯣꯔꯤꯒꯤ ꯍꯧꯖꯤꯛ ꯀꯩꯅꯣ ꯇꯧꯔꯤꯁꯦ ꯊꯥ ꯑꯃꯗ ꯃꯣꯏ ꯀ꯭ꯂ ꯍꯟꯗꯛ ꯀ꯭ꯂꯥꯁ ꯇꯨꯌꯦꯜꯞ ꯀꯥꯞꯄꯒꯤ ꯑꯉꯥꯡ ꯅꯨꯄꯤ ꯃꯆꯥ ꯑꯃ ꯑꯩꯈꯣꯏ ꯀꯩꯅꯣꯒꯤ ꯃꯔꯤꯝ ꯇꯥꯡ ꯑꯃꯒꯤ ꯇꯝꯃꯦꯕ ꯍꯟꯗꯛ ꯀ꯭ꯂꯥꯁ ꯇꯨꯌꯦꯜꯞ ꯀꯥꯕꯒꯤ ꯊꯥ ꯑꯃꯗꯩꯅ ꯊꯥ ꯑꯃ ꯍꯨꯜꯂꯤꯁꯦ ꯊ꯭ꯔꯤ ꯄꯣꯏꯟ ꯁꯤꯛꯁꯅꯤ ꯀꯥꯏꯩꯅꯣ
ꯐꯖꯩ ꯌꯥꯏ
ꯂꯈꯥꯏꯕꯤꯟ ꯑꯗꯨꯅ ꯀꯌꯥꯝ ꯌꯥꯝꯅ ꯀꯩꯅꯣꯅꯣꯕ ꯀꯩꯅꯣ ꯇꯧꯗꯣꯏꯁꯦ ꯑꯗꯨꯗ ꯇꯝꯕꯗꯨꯒ ꯑꯗꯩꯗꯤ ꯍꯥꯌꯔ ꯁꯦꯀꯦꯟꯗꯔꯤꯗ ꯃꯆꯥ ꯑꯃꯗ ꯑꯩꯈꯣꯏꯒꯤ ꯁꯦ ꯁꯝꯅ ꯍꯥꯏꯔ ꯀꯥꯟꯗ ꯁꯤ ꯁꯤꯁꯨ ꯑꯣꯏꯕ ꯏꯖꯨꯀꯦꯁꯟ ꯑꯣꯏꯕ ꯌꯥ ꯄꯩꯁꯥꯁꯨ ꯊꯤꯟꯕ ꯖꯒꯥꯅ ꯇꯝꯕ ꯀꯔꯤ ꯏꯖꯀꯦꯁꯟ ꯁꯤ ꯀꯔꯤꯗꯦ ꯈꯦꯠꯅꯒꯦ ꯁꯤꯅꯤ ꯁꯦꯂꯦꯕꯁꯄꯨꯗꯤ ꯍꯣꯏ ꯑꯃꯅ ꯁꯤ ꯕꯤ ꯁꯤ ꯑꯣꯏꯒꯦꯔ ꯑꯃꯅ ꯃꯅꯤꯄꯨꯔ ꯕꯣꯔꯠ ꯑꯣꯏꯕ ꯌꯥꯏ ꯑꯗꯨ ꯑꯣꯏ ꯇꯔꯒꯁꯨ ꯂꯥꯏꯔꯤꯛ ꯈꯨꯇꯥꯛꯇꯨ ꯒꯥꯔꯤꯗ ꯀꯩꯁꯨ ꯌꯥꯝ ꯀꯥꯟꯅ ꯀꯩꯅꯣ ꯍꯣꯏ ꯃꯣꯏꯅ ꯗꯤꯁꯇꯦꯟ ꯈꯔꯗꯤ ꯑꯣꯏꯔꯦ ꯑꯦꯗꯚꯥꯟꯁ ꯈꯔꯗꯤ ꯑꯣꯏꯔꯦ ꯍꯥꯏꯕꯒꯤ ꯋꯥꯅꯦꯕ ꯑꯦꯗꯚꯥꯟꯇꯦꯖ ꯈꯔꯗꯤ ꯂꯧꯔꯦ ꯍꯥꯏꯗꯤ ꯑꯦ ꯑꯥꯏ ꯁꯤꯖꯤꯟꯅꯕ ꯌꯥꯏ ꯅꯠꯇ꯭ꯔꯒꯅ ꯑꯇꯣꯞ ꯑꯇꯣꯞꯄ ꯈꯔ ꯑꯗꯨꯝ ꯁꯤꯅ ꯐꯦꯁꯤꯂꯤꯇꯤ ꯈꯔ ꯋꯥꯡꯈꯤꯕ ꯑꯗꯨꯃꯛ ꯑ ꯑꯗꯨꯒꯤ ꯄꯩꯁꯥꯗꯨꯗꯤ ꯂꯧꯕꯗꯤ ꯍꯦꯃꯜꯂꯦ ꯍꯥꯏꯕ ꯋꯥꯅꯤꯗ
ꯎꯝ
ꯁꯨꯝ ꯌꯦꯡꯉꯣꯅꯦ ꯅ ꯑꯇꯣꯞ ꯑꯇꯣꯞꯄ ꯑꯇꯣꯞ ꯑꯇꯣꯞ ꯄꯣꯠꯂꯣꯏ ꯇꯧꯊꯣꯛꯑꯒ ꯑꯩꯈꯣꯏꯒꯤ ꯀꯩꯅꯣꯗ ꯌꯦꯡꯁꯦꯕꯀꯣ ꯑꯩꯈꯣꯏꯒꯤ